ꯍꯣꯏ ꯅꯨꯡꯉꯥꯏꯔꯤꯀꯣ
ꯅꯨꯡꯉꯥꯏꯔꯦ ꯀ꯭ꯔꯤ ꯇꯧꯕ꯭ꯔꯣ
ꯅꯪ ꯐꯣꯟ ꯇꯧꯔꯛꯄ ꯉꯥꯏꯔꯒ ꯂꯩꯅꯦ
ꯆꯛꯗꯤ ꯆꯥꯈ꯭ꯔꯕ꯭ꯔꯣ
ꯎꯝ ꯀꯨꯏꯔꯦ ꯆꯥꯕ
ꯕꯣꯜ ꯌꯦꯡꯔꯝꯅꯤꯅ
ꯑꯩ ꯌꯦꯡꯗꯦꯗ ꯉꯁꯥꯏ ꯉꯟꯅ ꯍꯧꯒꯠꯂꯒ ꯏꯇꯣꯝꯅ ꯑꯃꯨꯛ ꯌꯦꯡꯂ ꯇꯟꯕ ꯑꯗꯨꯒꯤ ꯑꯃꯨꯛ ꯇꯨꯝꯃꯦ
ꯐꯣꯟꯗ ꯌꯦꯡꯉ ꯌꯥꯗ꯭ꯔꯣ ꯌꯥꯝ ꯐꯖꯕꯅꯦ ꯉꯁꯤꯒꯤ ꯕꯣꯜꯗꯣ
ꯑꯁ ꯍꯣꯏ ꯑꯩ ꯁ꯭ꯔꯣꯠ ꯁ꯭ꯔꯣꯠ ꯕꯤꯗꯤꯑꯣꯗꯤ ꯎꯋꯦ ꯌꯥꯝ ꯄꯥꯈꯠꯄꯅꯦ
ꯌꯥꯝ ꯐꯖꯕꯅꯦ ꯃꯣꯏꯗꯣ ꯂꯁ ꯑꯥꯔꯗ
ꯅꯪ ꯌꯦꯡꯕ꯭ꯔꯥ
ꯌꯦꯉꯦ ꯍꯣꯏ
ꯑꯁ ꯑꯩꯗꯤ ꯇꯨꯋꯜꯞ ꯑ ꯇꯨꯋꯦꯜꯞ ꯊꯥꯔꯇꯤꯒꯤꯁꯨ ꯌꯦꯡꯉꯦ ꯁꯤ ꯐꯣꯔ ꯐꯣꯔꯇꯤꯒꯤꯁꯨ ꯌꯦꯡꯉꯦ ꯐꯣꯔ ꯊꯔꯇꯤ ꯒꯤꯁꯨ
ꯑꯣ
ꯋꯥꯕꯅ ꯁꯤꯗꯧꯔꯦ ꯑꯗꯨꯒꯤꯅꯦ ꯂꯥꯏꯔꯗꯤ ꯃꯦꯀꯞ ꯇꯧꯕꯤꯔꯗꯤ ꯑꯩ ꯐꯖꯅ ꯇꯨꯝꯅꯤꯡꯉꯥꯏ ꯑꯩꯕꯨ ꯃꯤ ꯑꯃ ꯄꯥꯏꯔꯗꯤ ꯇꯨꯝꯒꯅꯤꯕ ꯑꯩ
ꯅꯇꯣꯟꯗ ꯇꯨꯝꯕ ꯌꯥꯗꯕ
ꯍꯣꯏ ꯇꯨꯝꯗꯤ ꯌꯥꯝ ꯇꯨꯝꯅꯤꯡꯕ ꯇꯨꯝꯕ ꯌꯥꯗꯕꯩꯒꯤꯅꯤꯗ
ꯃꯤꯠꯗꯤ ꯌꯥꯝ ꯇꯨꯅꯤꯡꯕ ꯋꯥꯈꯜꯗꯤ
ꯍꯣꯏ ꯇꯨꯝꯕ ꯌꯥꯗꯕ ꯑꯗꯨ ꯃꯤ ꯑꯃꯅ ꯄꯥꯏꯔꯗꯤ ꯇꯨꯝꯒꯅꯤꯕ ꯑꯁꯤ ꯀꯣꯛꯒꯨꯝꯕꯁꯦ
ꯎꯝ
ꯌꯨꯝ ꯂꯩꯒꯦꯔꯣ ꯉꯁꯤꯗꯤ
ꯑꯥ ꯂꯩꯔ ꯑꯩ ꯀ꯭ꯂꯥꯁ ꯆꯠꯅꯤꯡꯗꯦ ꯍꯧꯖꯤꯛ ꯊꯦꯡꯅ ꯍꯧꯖꯤꯛꯇ ꯃꯦꯁꯦꯁ ꯊꯥꯔꯛꯑꯦ ꯂꯥꯛꯅꯔꯣ ꯀ꯭ꯂꯥꯁ ꯇꯧꯔꯒꯦ ꯀꯅꯥꯅ ꯀ꯭ꯂꯥꯁ ꯆꯠꯇꯣꯏꯅꯣ
ꯆꯠꯇ꯭ꯔꯥꯁꯨ ꯌꯥꯔꯦꯗ ꯅꯨꯡꯇꯤꯒꯤ ꯅꯣꯏ ꯑꯦꯛꯖꯥꯝ ꯀꯌꯥꯗ ꯑꯣꯏꯅꯤ
ꯑꯣꯛꯇꯣꯕꯔ ꯑꯋꯥꯏꯗ ꯑꯣꯏꯗꯣꯏ ꯃꯥꯜꯂꯦ
ꯑꯣ ꯑꯗꯨꯗꯤ ꯂꯥꯞꯇꯦꯅ ꯑꯦꯛꯖꯥꯝꯗꯤ ꯉꯍꯥꯛ ꯂꯩꯔꯤꯌꯦꯅ
ꯎꯝ ꯀꯅꯥꯒ ꯂꯩꯔꯣ
ꯑꯁꯤ ꯀꯂꯨꯅꯦ ꯗꯥꯏꯅꯥꯍꯣꯏꯁꯨ ꯑꯩꯈꯣꯏꯗ ꯆꯥꯛ ꯆꯥꯅꯤꯉꯥꯏ ꯂꯥꯛꯄ
ꯑꯩꯒꯤ ꯍꯨꯏꯗꯣ ꯍꯥꯟ
ꯀꯔꯤꯕꯥ
ꯑꯌꯨꯛ ꯒꯤ ꯆꯥꯛ ꯆꯥꯗ꯭ꯔꯤꯕꯣ
ꯍꯧꯖꯤꯛꯀꯤ ꯆꯥꯕꯅꯦ ꯑꯌꯨꯛꯒꯤꯗꯣ
ꯊꯦꯡꯉꯦꯍꯦ
ꯊꯦꯡꯉꯦ ꯍꯣꯏ
ꯑꯩ ꯀꯜꯂꯨ ꯅꯪꯅ ꯎꯝꯍꯨꯝꯞ
ꯎꯝ
ꯀꯩꯥ ꯍꯤꯟꯖꯥꯡ ꯆꯥꯃꯤꯟꯅꯥꯗꯣꯏꯅꯣ
ꯑꯁꯤ ꯀꯔꯤ ꯍꯥꯏ ꯑ ꯀꯔꯤꯔ ꯄꯝꯀꯤꯟꯒꯤ ꯃꯅꯥꯗꯣ ꯃꯥꯏꯔꯦꯟꯒꯤ ꯃꯅꯥꯗꯣ ꯑꯈꯣꯏ ꯊꯣꯡꯉꯦ ꯑꯗꯨꯒ ꯗꯩꯏꯅꯥꯅꯗꯤ ꯑꯁꯤ ꯄꯥꯡꯂꯛ ꯍꯦꯜꯞ ꯇꯧꯋꯦ ꯅꯠꯇꯦ ꯀꯥꯎꯈ꯭ꯔꯦ ꯊꯔꯣꯏ ꯅꯠꯇꯕꯁꯨ ꯑꯃꯨꯛ ꯀꯥꯎꯈ꯭ꯔꯦꯗ ꯃꯃꯤꯡ ꯍꯥꯏꯕ ꯍꯩꯇꯦ ꯍꯧꯖꯤꯛ ꯑꯩꯒꯤ ꯆꯤꯟꯕꯥꯟꯗꯗꯤ ꯂꯩꯌꯦ ꯍꯥꯏꯕ ꯍꯩꯇꯦ
ꯎꯝ
ꯍꯥꯏꯕ ꯊꯣꯛꯇꯦ ꯅꯣꯏꯗꯤ ꯀꯔꯤ ꯍꯤꯟꯁꯥꯡ ꯆꯥꯏꯌꯦ
ꯀꯣꯕꯤꯅꯦ ꯑꯗꯨꯒ ꯉꯔꯥꯡꯒꯤ ꯉꯥꯅꯨ ꯈꯔ ꯂꯦꯝꯕꯗꯣ ꯑꯗꯨ
ꯎꯝ ꯍꯣꯏ ꯑꯩꯈꯣꯏꯁꯨ ꯉꯔꯥꯡꯒꯤ ꯑꯂꯦꯝꯕ ꯆꯥꯏꯌꯦ ꯑꯗꯣ ꯑꯩꯈꯣꯏ ꯑꯅꯤꯅ ꯅꯨꯡꯗꯥꯡꯗ ꯕꯣꯜ ꯌꯦꯡꯉꯒ ꯍꯥꯏꯗ꯭ꯔꯦꯁꯟ ꯕ꯭ꯔꯦꯛ ꯄꯤꯕ ꯃꯇꯝꯗ ꯆꯥꯛ ꯇꯪ ꯈꯤꯇꯪ ꯆꯥꯕ ꯗꯣ ꯑꯩꯈꯣꯏ ꯑꯅꯤꯁꯨ
ꯎꯝ
ꯕ꯭ꯔꯦꯛ ꯂꯧꯔꯒ
ꯅꯨꯡꯉꯥꯏꯅꯦ ꯅꯣꯏꯗꯤ ꯂꯩꯃꯤꯅꯕꯅꯤꯅ ꯆꯥꯅꯤꯡꯀꯥꯟ ꯆꯥꯕ
ꯅꯍꯥꯟ ꯅꯣꯏ ꯂꯩꯕ ꯃꯇꯝꯗꯤ ꯑꯗꯨꯃꯥꯏꯅ ꯇꯧꯋꯦꯅ ꯅꯪ ꯅꯪ ꯍꯧꯖꯤꯛ ꯂꯩꯏꯕ ꯃꯐꯝꯗꯨꯁꯨ ꯅꯨꯡꯉꯥꯏꯗꯤ ꯅꯨꯡꯉꯥꯏꯔꯝꯅꯤꯗꯥ
ꯍꯣꯏ ꯅꯨꯡꯉꯥꯏꯌꯦ ꯑꯗꯣ ꯑꯁ ꯈꯪꯗꯦꯗ ꯂꯩ ꯂꯩꯃꯟꯕꯁꯨ ꯇꯜꯂꯦ ꯆꯠꯃꯟꯕꯁꯨ ꯇꯜꯂꯦ ꯋꯥꯏꯌꯦ ꯄꯨꯟꯁꯤꯁꯦ
ꯍꯥꯥ
ꯢꯝꯐꯥꯜꯗ ꯂꯩꯈ꯭ꯔꯣꯕ ꯅꯪꯁꯨ
ꯂꯩꯔꯁꯤ ꯂꯩꯔꯁꯤ ꯄꯨꯟꯅꯥ
ꯂꯩꯃꯤꯟꯅꯅꯤꯡꯗꯦꯗ ꯅꯣꯏꯕꯨꯗꯤ ꯑꯩꯗꯤ꯫
ꯂꯩꯃꯤꯟꯅꯔꯁꯦ ꯄꯨꯜꯂꯞ꯫
ꯂꯩꯃꯤꯟꯅꯅꯤꯡꯗꯦ꯫
ꯀꯥꯏꯒꯤ
ꯀꯔꯤꯁꯨ ꯅꯠꯇꯦ ꯑꯗꯨ ꯑꯣꯏꯔꯁꯨ ꯇꯟꯕ ꯍꯣꯏ ꯍꯣꯏ ꯂꯩꯃꯤꯟꯅꯔꯗꯤ ꯑꯁ ꯁꯥ ꯑꯣꯟꯈ꯭ꯔꯅꯤ
ꯗ꯭ꯌꯨꯗꯤ ꯂꯥꯛꯇꯕ꯭ꯔꯣ ꯉꯁꯤꯦ
ꯃꯥ ꯍꯣꯁꯄꯤꯇꯜ ꯑꯥꯎ ꯆꯠ ꯂꯩ ꯍꯥꯏꯅꯤꯅ
ꯑꯦ ꯀꯩꯒꯤ꯫
ꯑꯁꯦ ꯃꯥꯒꯤ ꯃꯅꯥꯎꯅꯨꯄꯥ ꯃꯥ ꯑꯦꯟꯖꯤ ꯁꯤ ꯌꯥꯎꯅꯤꯡꯉꯥꯏ__ ꯃꯤꯗꯤ ꯀꯦ ꯀꯥꯞ ꯆꯠꯇ ꯃꯥꯂꯦ ꯃꯤꯗꯤ ꯀ ꯁꯤꯒꯅꯦꯆꯔ ꯂꯕꯅꯦꯕꯁꯨ ꯌꯥꯎ ꯑꯥꯏ ꯂꯕ ꯆꯄ ꯃꯥꯔꯦ ꯍꯣꯁꯄꯤꯇꯥꯜꯗ
ꯑ ꯑꯩꯗꯤ ꯂꯩꯕ꯭ꯔꯥꯅ ꯈꯟꯕ
ꯎꯝ ꯍꯥꯥꯛ ꯀ ꯂꯒ ꯂꯥꯛꯀꯅꯤꯉ ꯃꯥꯂꯦ ꯃꯥ ꯂꯥꯡ ꯁꯤꯗ ꯃꯨꯛ ꯂꯥꯛ__ ꯑꯗ ꯈꯥꯎꯅꯤꯦ ꯍꯥꯏꯗ꯭ꯔꯁꯨ꯫
ꯅꯨꯡꯁꯥꯗꯤ ꯊꯣꯛꯇꯕ ꯌꯥꯝ ꯁꯥꯏꯀꯣ꯫
ꯍꯣꯏ ꯅꯨꯡꯁꯥꯗꯤ ꯐꯥꯎꯇꯕ ꯑꯗꯨꯅꯤ
ꯁꯥꯕꯅ ꯂꯣꯏꯔꯦ
ꯃꯣꯏꯁꯨ ꯐꯦꯟ ꯊꯥꯔꯒ ꯑꯗꯨꯝ ꯂꯩꯕꯅꯤꯔ
ꯅꯪ ꯔꯨꯝꯅ ꯈꯔ ꯏꯪꯉꯦꯅ
ꯑꯁ ꯑꯗꯨ ꯑꯣꯏꯔꯁꯨ ꯃꯤ ꯌꯥꯝꯅꯗꯤ ꯑꯗꯨꯅ ꯁꯥꯗꯨ ꯁꯥꯕꯅꯦꯗ
ꯎꯝ
ꯅꯨꯡꯗꯥꯡꯗꯅ ꯑꯩꯈꯣꯏꯗꯤ ꯇꯨꯝꯕ ꯌꯥꯗꯕ ꯆꯥꯛ ꯌꯦꯟꯁꯥꯡꯒꯨꯝꯕ ꯊꯣꯡꯈ꯭ꯔꯗꯤ ꯑꯁ ꯅꯪꯁꯨ ꯈꯪꯉꯦꯅ
ꯍꯞꯇꯥ ꯑꯃ ꯇꯨꯝꯗ꯭ꯔꯒ ꯂꯩꯕꯗꯣ ꯇꯨꯝꯕ ꯌꯥꯗ꯭ꯔꯣ ꯁꯥꯃꯟꯕꯒꯤ
ꯑꯣ ꯑꯗꯨꯗꯅ ꯐꯦꯡ ꯊꯝꯗ꯭ꯔꯗꯤ ꯑꯩꯈꯣꯏꯁꯨ ꯇꯨꯝꯗꯕꯅꯦ ꯐꯖꯅ꯫
ꯎꯝ ꯑꯌꯨꯛ ꯗꯦ ꯇꯥꯏꯝꯅ ꯂꯩꯕ ꯅꯨꯡꯉꯥꯏꯕ ꯑꯌꯨꯛꯇ ꯅꯨꯡꯗꯥꯡꯅ ꯇꯨꯝꯕ ꯌꯥꯗꯕ ꯁꯥꯕꯒꯤ
ꯁꯨꯟꯗꯦꯗ ꯆꯨꯔ ꯆꯠꯀꯦꯔꯣ꯫
ꯑꯩ ꯁꯟꯗꯦꯗ ꯆꯠꯂꯔꯣꯏ꯫
ꯑꯩꯈꯣꯏꯁꯨ ꯆꯠꯂꯣꯏ ꯀ꯭ꯂꯥꯁ ꯆꯠꯀꯅꯤ ꯁꯟꯗꯦꯗꯤ ꯆꯠꯇꯕ ꯀꯨꯏꯔꯦ ꯑꯗꯨꯗꯤ꯫
ꯑ ꯀꯩꯅꯣ ꯆꯥꯕ ꯂꯣꯏꯔꯦ ꯀꯩꯗꯧꯗꯨꯏꯅꯣ꯫
ꯈꯪꯗꯦꯗꯥ ꯉꯍꯥꯛ ꯇꯨꯝ__ ꯇꯨꯝꯅꯤꯡꯉꯥꯏ ꯇꯧꯗ꯭ꯔꯗꯤ ꯌꯥꯔ ꯑꯩ ꯁꯥꯁꯦ ꯂꯣꯏ ꯄꯥꯏꯈ꯭ꯔꯅꯤ
ꯎꯝ ꯑꯃꯨꯛꯃꯀꯤ ꯆꯠꯇꯣꯏꯔꯣ
ꯈꯪꯗꯦꯗ ꯇꯨꯝꯕ꯭ꯔꯗꯤ ꯆꯠꯄ ꯌꯥꯏ ꯇꯨꯝꯗ꯭ꯔꯗꯤ ꯆꯠꯂꯣꯏ
ꯇꯨꯝꯕ ꯊꯦꯝꯃꯨ ꯇꯨꯝꯕ ꯊꯦꯝꯃꯨ ꯇꯨꯝꯗ꯭ꯔꯁꯨ ꯆꯤꯛꯄꯅꯦ ꯉꯥꯎꯕꯅꯦ ꯀꯣꯛꯗꯣ
ꯑꯁ ꯑꯗꯨꯅꯦ ꯍꯧꯀꯠꯂꯒ ꯑꯣꯟꯅꯤꯡꯁꯨ ꯑꯣꯟꯅꯤꯡꯉꯦ ꯉꯥꯎꯁꯨ ꯉꯥꯎꯋꯦ
ꯑ
ꯍꯛꯆꯥꯡꯁꯦ ꯀꯔꯤꯔꯥ ꯉꯝꯗꯕꯒꯨꯝꯅꯀꯣ
ꯎꯝ ꯑꯩꯁꯨ ꯉꯁꯤ ꯈꯔ ꯉꯟꯅ ꯍꯧꯒꯠꯄꯒꯤ ꯑꯃꯨꯛ ꯇꯨꯝꯅꯤꯡ ꯇꯨꯝꯅꯤꯡ ꯇꯧꯋꯦ ꯑꯗꯨ ꯀ꯭ꯂꯥꯁ__
ꯆꯨꯨꯔꯕꯅꯤ ꯑꯩꯗꯣ ꯐꯖꯅ ꯇꯨꯝꯗꯕꯗꯣ ꯑꯣ ꯇꯨꯝ ꯌꯦꯡꯉꯗꯦ꯫
ꯇꯨꯝꯕ ꯌꯥꯔꯁꯨꯁꯨ ꯊꯦꯝꯃꯣ ꯍꯛꯆꯥꯡ ꯐꯔꯣꯏꯌꯦ
ꯍꯣꯏ ꯑꯗꯨꯅꯦ ꯍꯥꯎ ꯋꯥꯔꯦ
ꯎ ꯑꯩꯁꯨ ꯄꯨꯡ ꯑꯅꯤ ꯑꯃ ꯇꯨꯝꯕ ꯄꯦꯟꯗꯗꯤꯦ ꯀꯣꯛ ꯉꯥꯎꯔꯀꯥꯟꯗ ꯍꯧꯒꯠꯄ ꯀꯥꯟꯗ
ꯍꯥꯏꯗꯤ ꯅꯨꯃꯤꯠꯇ ꯄꯨꯡ ꯇꯔꯨꯛꯀꯨꯝꯕ ꯑꯗꯨꯝ ꯇꯨꯝꯃꯗꯤ ꯌꯥꯏꯑꯕ ꯑꯗꯣ ꯎꯝ ꯉꯁꯤꯗꯤ ꯄꯨꯡ ꯑꯅꯤ ꯑꯍꯨꯝ ꯑꯅꯤꯗꯤ ꯍꯦꯜꯂꯝꯕꯅꯤꯗ ꯑꯍꯨꯝ ꯃꯔꯤ ꯇꯨꯝꯕ ꯃꯥꯜꯂꯦ ꯄꯨꯡ ꯇꯔꯨꯛ ꯀꯨꯝꯕ ꯇꯨꯔꯗꯤꯦ ꯑꯗꯨꯝ ꯌꯥꯕꯅꯦꯕ
ꯎꯝ
ꯑꯩꯈꯣꯏꯁꯦ ꯉꯔꯥꯡ ꯏꯁꯤꯡ ꯇꯥꯕꯗꯣ ꯉꯁꯥꯏ ꯑꯌꯨꯛ ꯄꯨꯡ ꯁꯦꯚꯦꯟ ꯐꯥꯎ ꯇꯥꯏꯌꯦꯕ
ꯑꯣ
ꯑ ꯑꯩꯈꯣꯏ ꯇꯦꯡꯀꯤꯗꯣ ꯐꯨꯕ ꯑꯣꯏꯗꯕꯗꯨ ꯉꯥꯏ ꯉꯥꯏ ꯉꯥꯏ
ꯎꯝ ꯏꯁꯤꯡꯕꯨ ꯏꯁꯤꯡ ꯂꯥꯛꯄꯗꯤ ꯑꯩꯈꯣꯏꯁꯨ ꯊꯦꯡꯅ ꯊꯦꯡꯅ ꯇꯨꯝꯃꯤꯔ
ꯎꯝ ꯁꯤ ꯏꯁꯤꯡꯁꯦ ꯕꯦꯔꯥꯑꯅꯤ ꯅꯨꯡꯗꯥꯡ ꯅꯨꯡꯗꯥꯡꯗ ꯂꯥꯛꯑꯦ
ꯑꯗꯣ ꯊꯦꯡꯅ ꯊꯦꯡꯅ ꯂꯥꯛꯑꯦ ꯑꯗꯨꯗꯣ ꯑꯩꯈꯣꯏꯗꯤ ꯃꯤ ꯌꯥꯝꯕꯅꯤꯅ ꯑꯗꯨꯝ ꯉꯥꯏꯕꯅꯦ
ꯎꯝ
ꯃꯤ ꯈꯔꯅ ꯏꯁꯤꯡ ꯇꯥꯔ ꯐꯤꯁꯨ ꯋꯥꯍꯎꯅꯦ ꯇꯔꯥꯅꯤ ꯄꯣꯏꯂꯤꯁꯦ
ꯎꯝ ꯎ ꯔꯥꯎꯗ ꯑꯩꯗꯤ ꯈꯨꯖꯤꯟ ꯀꯩꯅꯣ ꯀꯩꯗꯧꯔꯤ ꯆꯤꯛꯄꯒꯤꯔ ꯈꯪꯗꯦ ꯂꯣꯏ ꯅꯥꯕꯅ ꯂꯣꯏꯔꯦ ꯍꯥꯏꯒꯠꯁꯤ ꯈꯪꯗꯦ ꯕꯣ ꯕꯣ ꯃꯆꯥ ꯃꯆꯥ ꯊꯣꯛꯄꯗꯣ ꯐꯤꯡꯒꯔꯁꯇ
ꯎꯝ ꯉꯍꯥꯡ ꯌꯦꯟꯆꯥꯛ ꯏꯟꯁꯥꯡ ꯊꯣꯡꯕ꯭ꯔꯣ ꯉꯁꯤ
ꯑꯩ ꯊꯣꯡꯗ
ꯎꯝ
ꯍꯣꯔꯦꯟ ꯅꯨꯡꯗꯥꯡ ꯊꯣꯡꯒꯅꯤ
ꯑꯣ ꯆꯥꯛ ꯊꯣꯡꯕꯕꯨꯗꯤ ꯌꯥꯝ ꯋꯥꯕ ꯅꯠꯇꯦꯗꯗꯥꯏꯗꯤ ꯑꯗꯣ ꯅꯣꯏꯗꯤ ꯃꯤ ꯌꯥꯝꯕꯅꯤꯅ ꯅꯣꯏ ꯅꯪꯅ ꯑꯗꯨꯝ ꯊꯣꯡꯕ꯭ꯔꯥ ꯅꯨꯡꯗꯥꯡꯗꯤ
ꯎꯝꯝ ꯃꯔ ꯇ ꯍꯟꯗꯛꯇꯤ ꯑꯩꯒꯤ ꯏꯆꯦ ꯑꯁꯤꯗ ꯑꯃ ꯂꯩꯕ꯭ꯔꯥ ꯐꯨꯂꯨꯗꯣ ꯃꯥꯗ ꯊꯕꯛ ꯑꯃꯨꯛ ꯇꯧꯕ ꯑꯗꯨꯒꯤ ꯃꯥꯗ ꯏꯚꯤꯅꯤꯡ ꯏꯚꯤꯅꯤꯡ ꯊꯦꯡꯅ ꯂꯥꯛꯄ
ꯑꯣ ꯃꯤ ꯐꯥꯏ ꯍꯥꯏꯅ ꯃꯥꯁꯨ
ꯎꯝ
ꯎ
ꯌꯥꯝ ꯄꯦꯁꯦꯟ ꯂꯩꯕꯅꯦ ꯑꯩ ꯑꯣꯏꯗꯤ ꯅꯍꯥꯟꯅ ꯂꯩꯔ
ꯑꯣ ꯌꯦꯡꯕꯗꯗꯤ ꯃꯤ ꯊꯤꯕ ꯃꯥꯜꯂꯦ ꯑꯗꯣ
ꯍꯣꯏ
ꯃꯤ ꯌꯥꯝ ꯐꯌꯦ ꯍꯥꯏꯌꯦ
ꯌꯦꯦꯝꯒꯅꯤꯗꯤ ꯌꯥꯝ ꯁꯥꯎꯒꯟꯕ ꯃꯥꯜꯂꯦꯀꯣ
ꯎꯝ ꯑꯩꯣꯏ ꯅꯍꯥꯟ ꯐꯥꯔꯁ ꯂꯥꯛꯄ ꯃꯇꯝꯁꯨꯈꯣꯏ ꯑꯗꯨ ꯑꯗꯨꯃꯥꯏꯅ ꯈꯟꯈ꯭ꯔꯦꯅ ꯃꯥꯕꯨ
ꯎꯝ
ꯃꯤ ꯐꯥꯏꯑ ꯍꯥꯏꯕꯒꯤ ꯑꯗꯨꯒꯤꯅꯦ ꯃꯤꯕꯨ ꯊꯨ ꯊꯨ ꯅꯅꯥꯆꯥꯆ
ꯑꯆꯥ ꯑꯥ ꯑꯗꯨ
ꯄꯖꯥꯅ ꯈꯪꯗꯕꯤꯗ ꯉꯁꯤꯗꯤ ꯌꯥꯝ ꯋꯥꯏꯑꯦ ꯉꯥꯎꯕꯒꯨꯝ ꯇꯧꯋꯦ ꯑꯃꯨꯛ
ꯆꯥꯛ ꯆꯕ ꯂꯣꯏꯔꯦ ꯇꯨꯝꯕ ꯊꯦꯝꯃꯣ
ꯎꯝ ꯆꯥꯔꯤ ꯆꯥꯛ ꯀꯩꯗ ꯍꯣ ꯂꯣꯏꯔꯦ ꯑꯁꯤ ꯁꯨꯝ ꯌꯦꯡꯕꯗꯤ ꯅꯅꯤ ꯁ ꯁꯣꯏꯗ꯭ꯔꯦ
ꯃꯤꯗꯨꯕꯣ ꯌꯦꯡꯉ ꯇꯨꯝꯃꯦ ꯑꯗꯨ ꯅꯪꯗꯤ ꯇꯨꯝ ꯁ ꯇꯨꯝꯗꯦ
ꯄꯨꯡ ꯈꯔꯗꯤ ꯇꯨꯝꯉꯦꯗ ꯑꯗꯣ ꯂꯩꯅꯦ ꯉꯔꯥꯡꯗꯣ ꯑꯩꯈꯣꯏ ꯎ ꯆꯦꯡ ꯉꯥꯎꯕ ꯆꯠꯂꯦꯕ ꯆꯥꯛ ꯆꯥꯔ ꯉꯥꯎꯕ ꯗꯨꯀꯥꯟꯗ ꯑꯩꯈꯣꯏ ꯁꯤ ꯂꯩꯀꯥꯏꯒꯤ ꯗꯨꯀꯥꯟꯗ ꯗꯣ ꯆꯥꯛ ꯆꯥꯔꯒ ꯋꯦꯠ ꯑꯣꯍꯟꯕꯗꯣ ꯐꯣꯔꯇꯤ ꯊ꯭ꯔꯤ ꯈꯛꯇ ꯇꯥꯕ ꯋꯥꯅꯤꯗ
ꯅꯝꯃꯒ ꯌꯥꯔꯛꯑꯦꯕ
ꯑ
ꯑꯍꯥꯟꯕꯗꯤ ꯀꯌꯥ ꯂꯩꯕꯅꯣ ꯋꯦꯗꯣ
ꯍꯥꯟꯗꯣ ꯐꯣꯔꯇꯤ ꯁꯤꯛꯁ ꯀꯨꯝꯕꯗꯤ ꯑꯗꯨꯝ ꯀꯥꯕꯅꯦꯕ ꯑꯁ ꯑꯗ ꯀꯗ ꯀꯂꯁꯤꯌꯥ ꯌꯥꯏ ꯎ ꯆ ꯀꯥ ꯀꯥꯗꯔꯦꯗ ꯑꯗꯨ ꯑꯣꯏꯔꯁꯨ ꯐꯣꯔꯇꯤ ꯐꯣꯔꯒꯨꯝꯕꯗ ꯑꯗꯨꯝ ꯂꯩꯕꯅꯦꯕ ꯐꯣꯔꯇꯤ ꯐꯣꯔ ꯐꯣꯔꯇꯤ ꯐꯥꯏꯚ ꯑꯗꯨꯣ ꯐ꯭ꯔꯤꯒꯔ ꯈꯪꯗ꯭ꯔꯦ ꯊ꯭ꯔꯤ ꯈꯛꯇ ꯇꯥꯔꯦ ꯍꯟꯗꯛꯇꯁꯦ ꯐꯖꯥꯅꯁꯨ ꯇꯨꯝꯗꯕꯒꯤ ꯑꯣꯏꯔꯝꯃꯤ
ꯌꯥ ꯌꯥꯗ꯭ꯔꯥ ꯌꯦꯡꯕ ꯌꯥꯗꯅ
ꯑꯗꯣ ꯑꯩꯦ ꯌꯥꯗꯣ ꯊꯣꯛ ꯂꯣꯏꯅꯤꯡꯈ꯭ꯔꯦꯕ ꯑꯁꯤ ꯂꯣꯏꯔꯒ ꯍꯪ ꯃ ꯈꯇ꯭ꯔꯗꯤ ꯌꯥꯔꯦ ꯌꯥꯝ ꯊꯤꯈ꯭ꯔꯦ ꯑꯩꯁ ꯎꯝ
ꯃꯥꯏ ꯈꯛꯇ ꯆꯥꯎ
ꯑꯩꯒꯤ ꯀꯣꯛꯁꯦ ꯄꯨꯔ ꯆꯥꯎꯕꯒꯤꯅꯦ ꯅꯠꯇ꯭ꯔꯗꯤ ꯑꯩ ꯌꯥꯝ ꯄꯤꯛꯅ ꯎꯒꯅꯤ
ꯑꯗꯨꯁꯨ ꯈꯔꯩ ꯐꯥꯏꯌꯦ ꯀꯣꯛꯇꯥꯎꯁꯦ ꯑꯗꯨꯎꯗꯤ ꯃꯥꯏꯗꯣ ꯌꯥꯝ ꯄꯤꯛꯄꯒꯤ ꯌꯦꯡꯕ ꯅꯨꯡꯉꯥꯏꯇꯦ ꯀꯪꯂꯉꯁꯨ
ꯆꯥꯎꯕꯤꯔꯤꯅꯦꯕ ꯌꯦꯡꯕꯗꯣ ꯈꯔ ꯆꯥꯎꯕꯗꯣ
ꯍꯣꯏ ꯃꯥꯥꯏ ꯌꯥꯝ ꯄꯤꯛ ꯃꯟꯁꯨꯄꯦ
ꯎꯝ ꯑꯗꯨꯅꯦ ꯈꯔ ꯆꯥꯎꯍꯟꯅꯤꯡꯉꯦ ꯑꯁ ꯅꯣꯏꯕꯨꯗꯤ ꯍꯤꯗꯥꯛ ꯆꯥꯁꯤꯔꯥ ꯍꯥꯏꯔꯒ ꯃꯤꯁꯦ ꯈꯔꯅ ꯆꯥꯒꯅꯨ ꯊꯥꯡꯒꯅꯨ ꯕꯅꯥ ꯀꯥꯕꯅꯤ ꯍꯥꯏꯥꯏꯌꯦ ꯑꯗꯨ
ꯍꯣꯏ ꯌꯥꯝ ꯅꯣꯏꯔꯦ ꯑꯗꯨꯝ ꯑꯃꯨꯛ ꯀꯪꯕ ꯌꯥ ꯐꯔꯛ ꯇꯥꯕꯁꯨ ꯂꯩꯌꯦꯕ
ꯎꯝ ꯑꯗꯨꯗꯤ ꯃꯤꯁꯤꯡꯗ ꯆꯥꯅꯨ ꯆꯥꯅꯨ ꯍꯥꯏꯌꯦ
ꯂꯩ ꯑꯗꯨ ꯅꯣꯏꯕ ꯃꯇꯝ ꯑꯃꯨꯛ ꯂꯥꯛꯑꯅꯤ ꯀꯪꯕ ꯃꯇꯝꯗ ꯑꯗꯨꯝ ꯀꯪꯉꯅꯤ
ꯑꯁꯅꯤ ꯃꯤꯁꯤꯡꯦꯡ ꯁꯣꯜꯂꯗ ꯍꯩꯕ ꯅꯤꯡꯒꯤ ꯇꯜꯂꯦꯗ ꯑꯗꯨꯒꯤꯅꯦ
ꯍꯣꯏ ꯑꯁ ꯑꯩꯁꯨ ꯇꯥꯅꯤꯡ ꯑꯩꯁꯨ ꯍꯟꯗꯛ ꯌꯥꯝ ꯀꯪꯉꯦ ꯈꯣꯠꯂꯦ ꯅꯪ ꯅꯣꯏꯁꯨ ꯍꯥꯏꯌꯦ ꯑꯗꯨꯅꯦ ꯑꯩ ꯅ ꯑꯗꯨꯝ ꯀꯪꯉ ꯍꯥꯏꯗꯤ ꯅꯪ